ꯏ ꯇꯥꯎ
ꯇꯥꯕ꯭ꯔꯣ
ꯇꯥꯏꯌꯦ ꯇꯥꯏꯌꯦ ꯏꯇꯥꯎ
ꯏꯇꯥꯎ ꯂꯐꯣꯏ
ꯅꯪ ꯀꯔꯤ ꯇꯧꯔꯤ
ꯆꯨꯝꯅ ꯐꯝꯃꯤ ꯍꯥꯏꯗꯨꯅꯤ
ꯑꯣ ꯀꯔꯤ ꯀꯔꯤ ꯏꯟꯁꯥꯡ ꯑꯁ ꯌꯨꯝ ꯈꯨꯟꯗ ꯍꯧꯖꯤꯛ ꯂꯥꯛꯅꯕ ꯇꯧꯔꯦ ꯀꯟꯅ ꯍꯣꯏ ꯏꯅꯥꯎ ꯅꯨꯄꯤ ꯃꯣꯏꯗꯣ ꯑꯃꯨꯛ ꯂꯧꯕ ꯆꯠꯂꯅꯤ ꯂꯧꯕ ꯍꯜꯂꯛꯑꯒ ꯃꯣꯏ ꯑꯅꯥꯕ ꯃꯐꯝꯗꯥ ꯊꯥꯕꯤꯔꯅꯦ ꯊꯥꯕꯤꯔꯒ ꯏꯃꯥꯕꯨ ꯑꯃꯨꯛ ꯄꯨꯈꯠꯀꯗꯣꯏꯅꯦ ꯄꯨꯈꯠꯂꯒ ꯁꯤ ꯀꯩꯅꯣꯒꯤꯗꯨ ꯑꯩꯈꯣꯏ ꯈꯨꯟ ꯃꯅꯥꯛꯀꯤ ꯑꯃ
ꯍꯣꯏ ꯍꯣꯏ
ꯑꯃ ꯂꯩꯕꯗꯣ ꯑꯀꯟꯕꯤꯗꯣ ꯑꯗꯨꯒꯤ ꯅꯨꯡꯁꯤꯠꯀꯤ ꯍꯤꯗꯥꯛ ꯂꯧꯕ ꯑꯃꯨꯛ ꯆꯠꯀꯅꯤ ꯃꯥꯒꯤ
ꯑꯣ ꯑꯣ ꯑꯗꯨ ꯅꯪ ꯑꯗꯨꯝ ꯌꯨꯝꯗ ꯂꯩꯔꯗꯣꯏ ꯅꯠꯇ꯭ꯔꯣ
ꯋꯥꯔꯤ ꯁꯥꯕꯗꯣ ꯈꯔ ꯇꯞꯅ ꯇꯞꯅ ꯇꯧꯁꯤꯕ ꯍꯥꯏꯗꯤ ꯃꯇꯝꯗꯣ ꯀꯩꯅꯣꯝ ꯇꯧꯕꯅꯤꯅ ꯅꯪꯁꯨ ꯅꯪꯁꯨ ꯊꯧꯗꯤ ꯊꯨꯃꯜꯂꯦꯕ
ꯑꯁ ꯑꯁꯤ ꯏꯖꯦ
ꯑꯥ ꯃꯗꯨ ꯏꯗꯣ ꯌꯥꯗꯦꯅꯦ ꯃꯗꯨ ꯏꯗꯨꯅ ꯌꯥꯗꯦꯕ
ꯀꯔꯤ ꯏꯟꯖꯥꯡ ꯆꯥꯔꯕꯣ
ꯑꯁ ꯉꯁꯤꯗꯤ ꯀꯩꯅꯣ ꯑꯣ ꯑꯩꯈꯣꯏ ꯆꯥꯛ ꯆꯥꯔꯕꯣ ꯀꯩꯅꯣ ꯀꯥꯎꯒ꯭ꯔꯣ ꯑꯣ ꯅꯨꯡ ꯉꯥ ꯆꯥꯏꯌꯦ ꯅꯨꯡꯒꯤ ꯉꯥ ꯂꯣꯛꯇ ꯐꯪꯕ ꯉꯥ
ꯑꯣ ꯑꯣ ꯀꯅꯥꯒ ꯐꯕ ꯃꯤ ꯀꯌꯥꯝ ꯐꯕ
ꯏꯌꯥꯝꯕ ꯐꯥꯕ ꯆꯠꯄꯅꯦ ꯃꯊꯟꯇꯥ ꯂꯣꯛꯇ ꯑꯩꯗꯤ ꯆꯠꯇꯦ
ꯑꯣ ꯑꯩ ꯎꯝ ꯉꯁꯤ ꯂꯥꯛꯀꯅꯤ ꯑꯗꯨꯒ ꯅꯪ ꯀꯨꯏꯔꯣꯏꯅꯤ ꯅꯪꯁꯨ ꯆꯠꯀꯗꯧꯕ ꯍꯌꯦꯡ ꯍꯪꯆꯤ ꯈꯛꯇ ꯉꯥꯏꯔꯝꯅꯤ
ꯍꯣꯏ ꯑꯩꯈꯣꯏꯁꯨ ꯍꯌꯦꯡ ꯈꯪꯗꯦ ꯍꯌꯦꯡ ꯑꯣꯏꯔꯝꯂꯅꯤ ꯀꯣꯂꯦꯖ ꯀꯥꯕ ꯍꯧꯕꯗꯣ
ꯅꯪ ꯃꯨꯛ ꯆꯠꯂꯥꯅꯤ ꯑꯗꯨꯗꯤ
ꯍꯣꯏ ꯀꯣꯂꯦꯖ ꯀꯥꯕ ꯍꯧꯔꯁꯨ ꯅꯧꯅ ꯍꯧꯕꯅꯤꯅ ꯃꯤ ꯂꯥꯛꯅꯔꯣꯏꯗꯅ
ꯑꯥ
ꯑꯗꯨꯒꯤ ꯋꯥꯅꯤꯗ
ꯑꯗꯣ ꯑꯗꯣ ꯅꯪ ꯆꯠꯀꯗꯣꯏꯔꯥ ꯅꯠꯇ꯭ꯔꯒ ꯂꯩꯒꯗꯣꯏꯔꯥ
ꯍꯥꯏꯕꯗꯤ
ꯀ‌ꯣꯂꯦꯖ ꯃꯐꯝꯗꯨꯗ
ꯑꯩ ꯍꯌꯦꯡ ꯍꯪꯆꯤꯠ ꯆꯠꯄ ꯌꯥꯔꯦ ꯍꯥꯏꯕꯗꯤ ꯋꯥꯟ ꯗꯦꯖꯀꯨꯝꯕꯗꯤ ꯑꯗꯨꯗ ꯇꯨꯝꯕ ꯀꯣ
ꯑꯣ ꯑꯗꯨꯗꯤ ꯑꯃꯨꯛ ꯂꯥꯛꯀꯗ꯭ꯔꯣ ꯅꯨꯃꯤꯠ ꯑꯃ ꯇꯨꯝꯃꯒ
ꯑꯗꯨꯗ ꯑꯗꯨꯨꯝ ꯆꯠꯂꯅꯤ ꯑꯥ ꯃꯄꯥꯜꯂꯝꯗꯗꯣ
ꯉꯁꯤꯁꯦ ꯇꯥꯡ ꯃꯉꯥꯅꯦ ꯅꯪꯅ ꯆꯠꯀꯗꯕꯁꯦ
ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯟ ꯃꯥꯄꯟꯗ
ꯃꯄꯟꯗ ꯑꯗꯨꯗꯤ ꯉꯁꯤ ꯇꯥꯡꯁꯦ ꯃꯉꯥ ꯑꯣꯏꯔꯒꯗꯤ ꯑꯁ ꯀꯨꯏꯗꯔꯤꯅꯦ ꯑꯗꯨꯗꯤ
ꯍꯣꯏ
ꯅꯨꯃꯤꯠ ꯀꯌꯥ ꯆꯠꯀꯅꯤ
ꯅꯨꯃꯤꯠ ꯃꯉꯥ ꯈꯛꯇꯅꯦ ꯇꯔꯥꯎꯉꯥꯗ ꯑꯃꯨꯛ ꯍꯟꯗꯣꯏꯅꯦ
ꯇꯔꯃꯉꯥꯗ
ꯍꯣꯏ
ꯑꯗꯨꯗꯤ ꯅꯪꯅ ꯆꯠꯀꯗ‌ꯣꯏꯁꯦ ꯃꯊꯛꯀꯤꯗꯣ ꯄꯥꯏꯒꯗꯣꯏꯔꯥ ꯅꯠꯇ꯭ꯔꯒ
ꯃꯊꯛꯀꯤꯅꯦ ꯃꯊꯛꯇ ꯄꯥꯏꯗꯣꯏꯅꯦ
ꯇꯤꯛꯀꯦꯠꯇꯤ ꯂꯧꯈ꯭ꯔꯕꯣ
ꯍꯣꯏ ꯀꯨꯏꯔꯦ ꯅꯍꯥꯟꯅ ꯂꯧꯕꯤꯈ꯭ꯔꯕꯅꯦ ꯆꯠꯄꯒꯤꯁꯨ ꯍꯜꯂꯛꯄꯒꯤꯁꯨ ꯂꯣꯏ ꯀꯛꯄꯤꯈ꯭ꯔꯕꯅꯤ
ꯀꯌꯥꯝ ꯂꯧꯒꯦ ꯑꯅꯤ ꯂꯧꯕꯔꯣ ꯃꯉꯥ ꯂꯧꯕ꯭ꯔꯣ ꯇꯔꯨꯛ ꯂꯧꯕ꯭ꯔꯣ ꯇꯔꯦꯠ ꯂꯧꯕ꯭ꯔꯣ ꯇꯔꯥ ꯂꯧꯕ꯭ꯔꯣ
ꯎꯝ ꯄꯨꯂꯞꯀꯤ ꯁꯚꯦꯟ ꯁꯚꯦꯟ ꯊꯥꯎꯖꯟ ꯇꯨ ꯍꯟꯗ꯭ꯔꯦꯠꯃꯨꯛ ꯂꯧꯕ ꯃꯥꯜꯂꯦ
ꯑꯣ ꯇꯔꯦꯠꯃꯨꯛ
ꯍꯣꯏ
ꯑꯆꯥꯥ ꯑꯗꯨꯗꯤ ꯌꯥꯏꯅꯦ
ꯑꯗꯨꯝ ꯌꯥꯏꯌꯦ ꯍꯥ
ꯑꯃ ꯏꯃꯥꯟꯅꯕ ꯑꯃ ꯆꯠꯈꯤꯕꯗꯣ
ꯍ
ꯑꯗꯨꯗꯤ ꯑꯁ ꯄꯪꯉꯤꯅꯦ
ꯍꯣꯏ ꯗꯤ ꯐꯥꯎ ꯈꯛꯇ ꯆꯠꯄꯗꯨ ꯅꯠꯇ꯭ꯔꯣ
ꯎꯝ ꯗꯤ ꯐꯥꯎ ꯈꯛꯇ ꯆꯠꯄꯗꯨ ꯑꯁ ꯂꯣꯏꯔꯦꯅꯦ ꯃꯥꯗꯤ ꯏꯄꯪ ꯄꯪꯉꯦ ꯑꯗꯨꯁꯨ ꯃꯥꯏꯒꯤ ꯀꯩꯅꯣꯗꯨ ꯀꯛꯄꯗꯨꯁꯨ ꯑꯃꯨꯛ ꯁꯣꯏꯔꯝꯕꯒꯤ ꯍꯥꯟꯅ ꯑꯃꯨꯛ ꯅꯧꯅ ꯑꯃꯨꯛ ꯀꯛꯈꯤꯕꯅꯦ ꯃꯥꯗꯤ ꯃꯤꯒ ꯈꯟꯅꯅꯤꯡꯗꯦꯕ ꯃꯥ ꯃꯊꯟꯇ ꯃꯁꯥꯅ ꯑꯥ ꯃꯁꯥꯅ ꯃꯊꯟꯇ ꯑꯁ ꯎꯝ ꯀꯛꯄ ꯂꯣꯏꯔꯦ ꯃꯤꯅ ꯍꯥꯏꯕꯤꯕꯗꯣ ꯇꯥꯛꯄꯤꯕꯗꯣ ꯂꯧꯅꯤꯡꯗꯦꯕ ꯇꯝꯕꯤꯕꯗꯣ
ꯑꯩꯗꯤ ꯃꯤꯉꯣꯟꯗ ꯀꯛꯍꯟꯕꯅꯦ
ꯑꯩꯈꯣꯏꯅꯗꯤ ꯍꯥꯏꯕꯅꯦꯕ ꯅꯪꯅ ꯀꯛꯀꯦ ꯍꯥꯏꯗꯤ ꯍꯥꯟꯅ ꯀꯛꯑꯣ ꯅꯠꯇ꯭ꯔꯒꯗꯤ ꯀꯩꯟ ꯀꯩꯅꯣꯗꯣ ꯃꯃꯟꯗꯣ ꯀꯩꯅꯣ ꯇꯧꯒꯅꯤ ꯈꯨꯗꯛ ꯈꯨꯗꯛꯇ ꯀꯛꯄꯗꯨꯗꯤ ꯍꯥꯏꯕꯤꯕꯅꯦꯕ
ꯑꯥ
ꯑꯗꯨꯝ ꯈꯪꯗꯦ ꯑꯁ ꯀꯥꯛꯑ ꯂꯣꯏꯔꯦ ꯍꯥꯏ ꯃꯥꯒꯤ ꯑꯃꯥ ꯂꯩꯗꯅ
ꯎꯝ
ꯃꯤꯅ ꯍꯥꯏꯕꯤꯔꯗꯤ ꯂꯧꯅꯤꯡꯗꯕ ꯃꯥꯅ ꯊꯣꯛꯄ ꯇꯧꯕꯗꯣ
ꯎꯝ
ꯑꯗꯨꯃꯥꯏꯅ ꯇꯧꯋꯦꯕ ꯑꯩꯅꯗꯤ ꯐꯅꯕ ꯍꯥꯏꯕꯤꯔꯒ ꯂꯧꯕꯤꯗꯦꯕ ꯅꯪꯒꯤꯒ ꯃꯥꯒꯤꯒꯗꯤ ꯑꯁ ꯌꯥꯝ ꯂꯥꯞꯄꯤꯍꯦ ꯑꯗꯣ ꯍꯟꯗꯣꯛ ꯍꯟꯆꯤꯟꯒꯦ ꯍꯥꯏꯔꯗꯤ ꯃꯥꯗꯤ ꯃꯉꯥꯅꯤ ꯍꯥꯏ ꯑꯁ ꯑꯗꯨꯗꯤ ꯌꯥꯝ ꯂꯦꯝꯈ꯭ꯔꯦꯅꯦ ꯃꯥꯒꯤꯗꯤ ꯃꯥꯗꯤ ꯍꯟꯁꯨ ꯍꯜꯂꯛꯑꯔꯣꯏ
ꯍꯣ ꯍꯣꯏ ꯑꯗꯨꯁꯨ ꯌꯥꯝꯅꯁꯨ ꯂꯥꯞꯇꯕ
ꯌꯥꯝꯅꯁꯨ ꯂꯥꯞꯇꯕ ꯎꯝ
ꯒꯥꯔꯤꯅꯁꯨ ꯑꯗꯨꯝ ꯆꯠꯄ ꯌꯥꯏꯅ ꯑꯩꯈꯣꯏ ꯅꯍꯥꯟ ꯆꯠꯄꯗꯣ ꯂꯨꯄꯥ ꯀꯣꯏꯕ ꯆꯠꯄꯗꯣ
ꯎꯝ
ꯂꯨꯄꯥ ꯆꯥꯝꯃꯉꯥ ꯆꯥꯝꯃꯉꯥꯔ ꯂꯤꯁꯤꯡ ꯑꯃꯔ ꯑꯁꯤ ꯍꯧꯔ ꯑꯗꯨꯝ ꯀꯣꯟꯅꯔꯦꯕ
ꯃꯥꯅꯦ
ꯈꯪꯗ꯭ꯔꯦ
ꯉꯥꯗꯨ ꯉꯥꯏꯔꯒ ꯂꯩꯔꯅꯤ ꯑꯁ ꯉꯥꯁꯤꯁꯦ ꯍꯥꯋꯥꯏ ꯑꯁꯥꯡꯕꯤꯗꯨꯒꯥ ꯀꯩꯅꯣꯗꯨꯒ ꯂꯧꯗ ꯊꯣꯛꯄꯗꯣ ꯀꯔꯤ ꯍꯥꯏꯕ꯭ꯔꯥ ꯃꯃꯤꯡꯗꯣ
ꯄꯤꯔꯨꯛ
ꯄꯤꯔꯨꯛ ꯄꯤꯔꯨꯛꯇꯤ ꯀꯩꯅꯣꯗ ꯑꯗꯨꯒ ꯆꯥꯔꯦ
ꯍꯥꯎꯕꯅꯤꯍꯦ ꯑꯗꯣ ꯍꯣꯏ ꯑꯗꯨ ꯁꯤꯡꯖꯨ ꯆꯥꯕ ꯌꯥꯝ ꯍꯥꯎꯕꯅꯦ
ꯏꯁ ꯄꯤꯔꯨꯛꯀ ꯆꯔꯦ ꯁꯤꯡꯖꯨ ꯑꯗꯨꯒ ꯍꯋꯥꯏ ꯑꯁꯥꯡꯕꯗꯨꯅ ꯏꯟꯁꯥꯡ ꯑꯣꯏꯅ ꯉꯁꯤꯁꯦ ꯑꯩ ꯂꯥꯛꯀꯅꯤ ꯅꯪ ꯈꯨꯟꯗ ꯂꯩꯒꯗꯅꯤꯗꯅ
ꯍꯣꯏ ꯑꯗꯨꯒꯣꯝ
ꯀꯩꯅꯣ ꯃꯊꯛꯀꯤꯗꯣ ꯃꯊꯛꯀꯤꯗꯣ
ꯍꯣꯏ
ꯃꯊꯛ ꯂꯣꯝꯒꯤꯗꯣ ꯑꯃ ꯏꯃꯥꯟꯅꯕ ꯑꯃꯨꯕꯗꯣ
ꯍꯣꯏ
ꯑꯃꯨꯕꯗꯨꯅ ꯍꯥꯏꯌꯦꯕ ꯑꯗꯨ ꯃꯊꯛꯀꯤꯗꯣ ꯆꯨꯞꯄ ꯌꯥꯏ ꯍꯥꯏꯅꯦ ꯈꯣꯏꯅ ꯉꯥꯗꯣ
ꯌꯥꯏ ꯍꯥꯏꯌꯦ ꯃꯥ ꯆꯨꯄ ꯆꯠꯄꯗ ꯎꯝ ꯀꯤꯂꯣ ꯑꯍꯨꯝꯃꯨꯛ ꯐꯥꯏꯌꯦ ꯍꯥꯏꯌꯦ
ꯑꯗꯨꯗꯤ ꯉꯁꯤ ꯑꯃꯨꯛ ꯆꯨꯞꯄꯥ ꯆꯠꯁꯤꯔꯣ ꯉꯥꯡꯒ
ꯑꯗꯣ ꯈꯔ ꯕꯦꯔꯥ ꯀꯥꯏ ꯍꯥꯏꯅꯦ ꯍꯟꯗꯛ ꯑꯗꯨ ꯃꯐꯝꯗꯣ ꯅꯍꯥꯟ ꯑꯃꯨꯛ ꯆꯠꯁꯦ ꯍꯥꯏ ꯍꯥꯏꯔꯒ ꯃꯥ ꯏꯌꯥꯝꯕ ꯑꯃꯗ ꯍꯥꯏꯕꯗꯣ ꯃꯥꯅ ꯑꯗꯨꯝ ꯄꯨꯟꯕ ꯏꯌꯥꯝꯕꯗꯣ
ꯑꯥ
ꯑꯗꯣ ꯍꯪꯉꯒ ꯆꯠꯄ ꯌꯥꯔꯔꯣꯏ ꯍꯟꯗꯛ ꯑꯩꯈꯣꯏ ꯏꯌꯥꯝꯕꯁꯤꯡꯁꯨ ꯍꯥꯏꯌꯦꯕ ꯑꯩꯈꯣꯏ ꯗꯗꯥꯁꯤꯡꯁꯨ
ꯀꯔꯤꯒꯤ ꯑꯗꯨꯗ ꯂꯩꯔꯕꯣ
ꯀꯩꯅꯣ ꯂꯩꯌꯦ ꯍꯥꯏꯕ ꯍꯥꯏꯕꯗꯤ ꯃꯣꯏ ꯈꯨꯟꯅ ꯅꯠꯇꯦ ꯃꯣꯏ ꯈꯨꯟꯗꯨꯅ ꯍꯥꯏꯔꯛꯏ ꯍꯥꯏꯌꯦ ꯍꯟꯗꯛꯇꯤ ꯀꯩꯅꯣ ꯇꯧꯔꯅꯨꯅ ꯑꯗꯣ ꯌꯦꯡꯉꯁꯦ ꯂꯥꯛꯑꯀꯥꯟꯗ ꯌꯥꯝ ꯂꯥꯡ
ꯅꯠꯇꯦꯗ ꯃꯣꯏ ꯑꯃꯨꯛ ꯂꯩꯔꯕꯣ ꯍꯥꯏꯕꯅꯦ
ꯂꯩꯇꯕ ꯃꯥꯜꯂꯦ
ꯂꯩꯇ꯭ꯔꯒꯗꯤ ꯑꯗꯨꯝ ꯂꯧꯕ ꯌꯥꯅꯤꯅ ꯀꯔꯤꯁꯨ ꯀꯥꯏꯗꯦꯅ
ꯑꯣ ꯍꯣꯏ ꯅꯪ ꯂꯥꯛꯑꯀꯥꯟꯗ ꯈꯟꯅꯔꯁꯦ ꯈꯟꯅꯔꯁꯦ ꯑꯗꯨꯗꯤ
ꯑꯩ ꯂꯥꯛꯔꯒ ꯈꯠꯅꯕ ꯅꯠꯇꯦꯅꯦ ꯃꯣꯏꯅ ꯌꯥꯗ꯭ꯔꯒꯗꯤ ꯎꯄꯥꯏ ꯂꯩꯇꯦꯅꯦ
ꯍꯣ ꯍꯣꯏ ꯂꯩꯗꯅ ꯑꯔꯨ ꯑꯣꯏꯔꯁꯨ ꯃꯣꯏ ꯈꯨꯟꯗꯣ ꯂꯥꯛꯄ ꯅꯠꯇꯦꯕ ꯂꯩꯇꯦꯕ ꯗꯨꯏ
ꯑꯥ
ꯇꯞꯅ ꯑꯈꯣꯏ ꯑꯍꯨꯝ ꯈꯛꯇꯪ
ꯑꯥ ꯑꯈꯣꯏ ꯑꯍꯨꯝ ꯈꯇꯥ ꯂꯧꯕ ꯌꯥꯏꯕ
ꯃꯈꯣꯏ ꯌꯥꯝ ꯊꯣꯛ ꯑꯗꯤ ꯌꯥꯗꯕ ꯑꯃꯨꯛ
ꯃꯤ ꯂꯩꯔꯝꯒꯗꯧꯗꯤ ꯃꯥꯜꯂꯦꯗ ꯍꯟꯈꯣꯏ
ꯆꯠꯈ꯭ꯔ ꯃꯥꯜꯂꯦ ꯃꯣꯏꯗꯣ ꯑꯁ
ꯀꯅꯥꯝꯇ ꯂꯩꯇ꯭ꯔꯦ ꯑꯗꯨꯗꯤ ꯀꯅꯥꯝꯇ
ꯍꯣꯏ ꯂꯩꯇꯕ ꯃꯥꯜꯂꯦ ꯑꯧ ꯑꯩꯈꯣꯏ ꯏꯃꯥꯈꯣꯏ ꯅꯍꯥꯟ ꯆꯠꯕꯗꯗꯤ ꯃꯣꯏ ꯈꯨꯟꯗ ꯂꯥꯛꯑꯒ ꯂꯝꯕꯤ ꯁꯦꯡꯂꯝꯃꯦ ꯍꯥꯏ
ꯑꯁ ꯑꯃꯨꯗꯤ ꯑꯗꯨꯗꯤ ꯑꯃꯨꯛ ꯂꯩꯔꯝꯒꯗꯧ ꯃꯥꯗ
ꯎꯝ ꯈꯪꯗ꯭ꯔꯦ ꯅꯍꯥꯟ ꯉꯔꯥꯡꯀꯣ
ꯑꯥ
ꯗꯃꯨꯒ ꯑꯅꯤꯖꯦ ꯑꯩꯈꯣꯏ ꯑꯃꯨꯕ ꯑꯉꯥꯡꯗꯣ
ꯎꯝ
ꯋꯥꯔꯤ ꯁꯥꯟꯅꯩꯌꯦꯕ ꯌꯥꯝ ꯅꯣꯛꯅꯤꯡꯉꯦ ꯋꯥꯔꯤ ꯖꯥꯠ ꯖꯥꯠ ꯂꯤꯕꯤꯗꯅ
ꯍꯅꯨꯕꯤ ꯑꯃ ꯅꯥꯔꯒ ꯂꯩꯔꯝꯕ ꯃꯥꯗ ꯌꯥꯝ ꯍꯩꯌꯦꯕ ꯋꯥꯔꯤ ꯌꯥꯝ ꯂꯤꯑꯕ ꯑꯗꯨꯒꯤ ꯃꯇꯝ ꯀꯩꯀꯥ ꯄꯨꯡꯇ ꯈꯪꯍꯧꯗꯦꯕ
ꯎꯝ
ꯑꯥ ꯍꯅꯨꯕꯤ ꯑꯃ ꯌꯥꯝ ꯀꯟꯅ ꯅꯥꯔ ꯇꯨꯝꯔꯝꯕ
ꯑꯗꯨꯗ ꯃꯣꯏ ꯌꯨꯝꯗ ꯃꯩ ꯆꯥꯛꯂꯛꯄꯒꯤ
ꯆꯦꯡ ꯕꯣꯔꯥ ꯑꯃ ꯊꯥꯡꯅ ꯆꯦꯜꯂꯛꯑꯦ ꯑꯁꯤꯒꯨꯝꯕ ꯋꯥꯔꯤ ꯌꯥꯝ ꯂꯤꯕ ꯌꯥꯝ ꯅꯣꯡꯅꯤꯡꯉꯦ ꯃꯥꯅ ꯈꯨꯔꯂꯤꯗꯣ
ꯑꯖꯥ ꯌꯥꯝ ꯅꯨꯡꯉꯥꯏ ꯅꯨꯡꯉꯥꯏꯕ ꯋꯥꯔꯤꯅꯤꯅꯦ
ꯑꯗꯨꯒꯅꯦ
ꯎꯝ
ꯎꯝ ꯂꯩꯁꯥꯕꯤ ꯄꯥꯈꯪ ꯑꯃꯁꯦ ꯅꯨꯡꯁꯤꯅꯔꯦ ꯍꯥꯏꯌꯦ ꯅꯨꯡꯁꯤꯅꯔ ꯅꯨꯡꯁꯤꯅꯔꯛꯄꯗ ꯃꯕꯥꯅꯤꯁꯦ
ꯎꯝ
ꯋꯥꯔꯤ ꯀꯣꯏꯕ ꯆꯠꯂꯦ ꯍꯥꯏꯌꯦ ꯀꯣꯏꯕ ꯆꯠꯔꯀꯥꯟꯗ ꯋꯥꯔꯤ ꯑꯃꯗ ꯁꯥꯅꯤꯡꯉꯥꯏ ꯂꯩꯇ꯭ꯔꯦ ꯍꯥꯏꯕ ꯃꯕꯥꯅꯤꯁꯦ ꯑꯃꯁꯨ ꯋꯥꯔꯤ ꯁꯥꯗꯕ
ꯎꯝ
ꯑꯃꯁꯨ ꯋꯥꯔꯤ ꯁꯥꯗꯕ
ꯑꯥ
ꯑꯗꯨꯒꯤ ꯃꯥꯏ ꯅꯨꯄꯤꯗꯨꯅ ꯃꯥꯏ ꯕꯣꯏꯐ꯭ꯔꯦꯟꯗ ꯅꯈꯨꯠ ꯄꯤꯔꯛꯑꯣ ꯍꯥꯏꯔꯒ ꯀꯣ
ꯑꯥ
ꯃꯈꯨꯠ ꯄꯤꯔꯛꯏ ꯍꯥꯏꯕ ꯅꯈꯨꯠ ꯄꯤꯔꯛꯑꯣ ꯍꯥꯏꯔꯒ ꯃꯈꯨꯠꯇ ꯈꯣꯡ ꯊꯥꯡꯅ ꯀꯛꯄꯤꯌꯦ ꯋꯔꯤ ꯁꯥꯅꯤꯡꯉꯥꯏ ꯂꯩꯇꯦ
ꯑ ꯃꯥꯅ ꯂꯤꯕꯗꯤ ꯅꯣꯛꯅꯤꯡꯉꯦ ꯍꯥꯏꯕ
ꯑꯩ ꯌꯥꯝ ꯅꯣꯅꯤꯡꯕꯅꯦ
ꯑꯠꯆꯥ ꯅꯨꯡꯉꯥꯏꯕ ꯋꯥꯔꯤꯅꯤꯅꯦ
ꯍꯥ
ꯑ ꯂꯥꯛꯄ ꯀꯥꯟꯗ ꯄꯨꯟꯁꯤꯗꯅ
ꯍꯣꯏ
ꯑꯁ ꯃꯊꯛꯀꯤꯗꯣ ꯂꯧꯕ ꯌꯥꯔꯒꯗꯤ ꯅꯨꯡꯉꯥꯏꯒꯗꯣꯏꯅꯤꯅꯦ ꯑꯁ
ꯍ ꯅꯪ ꯇꯂꯣ ꯐꯉꯕꯣ
ꯀꯔꯤ ꯇꯗꯧꯔꯣ ꯑꯩ ꯒꯥꯔꯤꯁꯨ ꯇꯧꯗꯅ
ꯃꯌꯥꯝꯅ ꯇꯥꯟꯅꯔꯤꯕ ꯇꯣꯂꯣꯞꯇꯣ
ꯑꯣ ꯑꯗꯨꯗꯤ ꯌꯥꯗꯦꯅꯦ ꯑꯅꯤ ꯑꯅꯤꯗ ꯑꯗꯨꯝ ꯂꯩꯅꯦ ꯑꯩꯅ ꯆꯪꯕꯗ
ꯍꯣꯏ ꯌꯥꯔꯦ ꯌꯥꯔꯦ ꯑꯗꯨꯗꯤ ꯑꯗ ꯅꯪ ꯕꯣ ꯌꯦꯡꯕ ꯅꯠꯇ꯭ꯔꯣ ꯉꯔꯥꯡꯗ
ꯅꯨꯡꯒꯤꯁꯨ ꯊꯣꯛꯈ꯭ꯔꯕꯣ ꯌꯥꯔꯕꯣ
ꯑꯩꯗꯤ ꯐꯪꯉꯤꯗ ꯏꯔꯥꯡ ꯅꯥꯟꯅ
ꯑꯗꯨ ꯐꯪꯈ꯭ꯔꯦ
ꯍꯣꯏ ꯍꯣꯏ
ꯑꯅꯤ ꯐꯪꯕꯨꯔꯣ ꯑꯃ ꯐꯪꯕꯨꯔꯣ
ꯅꯗꯤꯍꯦ ꯀꯩꯅꯣ ꯇꯔꯨꯛꯃꯨꯛ ꯐꯪꯉꯦ
ꯇꯔꯛ ꯑꯠꯆꯥꯆꯥ ꯑꯗꯣ ꯎꯝ ꯀꯌꯥꯝꯗꯤ ꯌꯧꯒꯦ ꯅꯪꯅ ꯀꯩꯅꯣ ꯇꯧꯕꯗꯣ ꯀꯨꯟꯊ꯭ꯔꯥꯃꯨꯛꯇꯤ ꯌꯧꯕ꯭ꯔꯥ ꯅꯪꯅ ꯊꯕꯛ ꯇꯧꯕꯗꯣ
ꯎꯝ ꯌꯥꯎꯗꯦ ꯌꯥꯎꯗꯦ
ꯀꯨꯟ ꯅꯪ ꯅ ꯊꯕꯛ ꯇꯧꯕꯗ ꯀꯟ ꯁꯨꯔꯗꯤꯗꯤ
ꯅꯍꯥꯟꯒꯤꯅꯦ ꯑꯗꯨꯗꯤ ꯁꯦ ꯐꯔꯦꯁꯦ ꯁꯤꯒꯨꯝꯕ
ꯑ ꯑꯩ ꯍꯥꯏꯕꯗꯤ ꯊꯕꯛ ꯍꯥꯏꯕꯗꯨꯗꯤ ꯌꯥꯝ ꯂꯩꯗꯅ ꯑꯗꯨꯒꯤ ꯑꯇꯣꯞꯄꯒꯤ ꯊꯕꯛ ꯍꯣꯏ ꯍꯥꯏꯕꯅꯤꯗ ꯌꯥꯝ ꯅꯨꯡꯉꯥꯏ ꯅꯨꯡꯉꯥꯏꯕ ꯆꯦꯈꯤꯗꯕ ꯋꯥꯅꯤꯗ
ꯅꯪ ꯉꯁꯤ ꯐꯨꯠꯕꯣꯜ ꯌꯦꯡꯗ꯭ꯔꯣ
ꯉ ꯄꯣꯜꯁꯦ ꯌꯦꯡꯉꯦ ꯌꯥꯝ ꯐꯖꯩꯅꯦ ꯉꯁꯤ ꯕꯁꯦ
ꯑꯩ ꯉꯁꯤ ꯁꯤꯕꯥꯏ ꯇꯥꯏꯌꯦꯕꯀꯣ
ꯎꯝ
ꯇꯨꯝꯕꯁꯤꯅ ꯇꯨꯝꯕꯁꯤꯅ
ꯁꯤꯒꯏꯇꯥꯔ ꯃꯣꯏꯅ ꯅꯣꯏꯅ ꯇꯨꯝꯃꯗꯤ ꯀꯗꯥꯏꯗꯒꯤ ꯃꯤꯅ ꯂꯥꯛꯑꯁꯨ ꯈꯪꯉꯔꯣꯏꯅꯦ
ꯅꯠꯇꯦ ꯇꯦꯕꯥꯜꯗ ꯇꯨꯝꯕꯅꯦ ꯑꯗꯨꯝ
ꯑꯣꯏꯔꯣꯍꯤꯅꯦ ꯑꯗꯨꯒꯨꯝꯕ ꯑꯗꯨꯒꯨꯝꯕ ꯗꯦꯞ ꯈꯂꯦꯦ
ꯍꯣꯏ ꯍꯣꯏ ꯈꯪꯗ꯭ꯔꯦ ꯈꯪꯗ꯭ꯔꯦ ꯇꯧꯔꯤꯁꯦ
ꯅꯪ ꯀꯩꯅꯣ ꯆꯠꯂꯗꯤ ꯑꯩ ꯄꯩꯁꯥ ꯊꯥꯕꯤꯗꯣꯏꯅꯦ ꯅꯪ ꯄꯣꯠ ꯆꯩ ꯂꯧꯔꯛꯎꯀꯣ ꯑꯍꯣ ꯌꯥꯝ ꯍꯣꯡꯃꯗꯦ
ꯍꯣꯏ ꯁꯦꯀꯦꯟ ꯍꯦꯟ ꯀꯩꯀꯥ ꯈꯟꯕ ꯆꯠꯂꯗꯤ ꯄꯨꯔꯛꯀꯦ ꯏꯃꯥꯟꯅꯕꯅ ꯈꯟꯕ ꯆꯠꯁꯤ ꯍꯥꯏꯌꯦ
ꯑꯣ ꯑꯗꯨꯗꯤ ꯑꯩ